ꯍꯦꯜꯂꯣ
ꯍꯣꯏ ꯑ ꯇꯥꯏꯌꯦ ꯇꯥꯕ꯭ꯔꯣ ꯑꯥ ꯇꯥꯏꯌꯦ ꯎꯝ ꯆꯥꯗꯕ꯭ꯔꯣ ꯍꯥꯥ ꯇꯥꯕ꯭ꯔꯣ
ꯑꯧ ꯇꯥꯏ ꯍꯣꯏ ꯇꯥꯗ
ꯀꯩ ꯍꯥꯏꯌꯣ ꯍꯥꯏꯅꯣ ꯀꯨꯏꯍꯦ
ꯍꯥꯥꯎ
ꯀꯨꯏꯌꯦꯕ ꯅꯪꯅ ꯈꯨꯝꯔꯛꯕꯗꯣ
ꯅꯠꯇꯦ ꯀꯨꯏ ꯑꯩ ꯉꯁꯥꯏ ꯑꯩ ꯍꯜꯂꯧ ꯍꯜꯂꯧ ꯍꯜꯂꯧ ꯍꯥꯏꯅ ꯂꯩꯕꯅꯦ ꯅꯪꯅ ꯇꯥꯗꯕꯒꯤꯅꯦ
ꯑꯩꯗꯤ ꯆꯠꯂꯣ ꯍꯥꯏꯔꯀ ꯂꯩꯕ
ꯑꯣ ꯑꯗꯨꯗꯤ ꯅꯦꯠ ꯅꯦꯠꯋꯥꯛꯅ ꯑꯣꯏꯔꯝꯅꯤ
ꯎ ꯀꯩꯖꯧꯔꯤꯅꯣ
ꯎꯝ ꯑꯩꯁꯦ ꯍꯧꯖꯤꯛ ꯍꯧꯒꯠꯂꯒ ꯋꯥꯆꯑꯞ ꯇꯧꯔꯒ ꯏꯟꯁꯥꯡ ꯊꯣꯡꯒꯦꯅ ꯇꯧꯔꯤ
ꯑꯁ ꯅꯪꯁꯨ ꯇꯨꯝꯔꯒ ꯂꯩꯕ꯭ꯔꯣ
ꯍꯧꯒꯠꯈ꯭ꯔꯦ
ꯑꯗꯨꯅꯦ ꯉꯁꯥꯏꯗꯣ ꯇꯨꯝꯔꯒ ꯂꯩꯔ
ꯍꯣꯏ ꯉꯁꯥꯏꯗꯨꯒꯣ ꯇꯝꯃ ꯂꯩꯕꯅꯦ
ꯑꯗꯨꯗꯤ ꯑꯃꯗꯣ ꯐꯖꯅ ꯇꯧꯔꯝꯒꯅꯤꯀꯣ ꯑꯗꯨꯗꯤ
ꯑꯥ ꯃꯗꯣ
ꯑꯥ ꯑꯃꯗꯣ
ꯑꯃꯗꯣ ꯐꯖꯅ ꯇꯨꯝꯔꯝꯅꯤ ꯍꯥꯢꯗꯤ ꯀꯩꯅꯣ ꯑꯗꯨꯗꯤ
ꯑꯁ ꯑꯩ ꯋꯥꯆꯦꯞꯇ ꯍꯥꯏꯕꯗꯣ ꯅꯝꯕꯔ ꯄꯤꯔꯝ ꯃꯦ ꯍꯥꯢꯕꯗꯣ
ꯅꯣꯏꯒ ꯂꯩꯃꯤꯟꯅꯕ꯭ꯔꯥ ꯀꯃꯥꯏꯅ ꯇꯧꯋ ꯅꯪ ꯈꯪ ꯅꯪ ꯒ꯭ꯌꯥꯟ ꯇꯥꯗꯕ ꯃꯥꯜꯂꯦ ꯒ꯭ꯌꯥꯟ ꯇꯥꯗꯕ ꯃꯥꯂꯦꯀꯣ
ꯅꯠꯇꯦ ꯑꯩ ꯅꯪ ꯍꯥꯢꯕꯁꯦ
ꯑꯁ ꯀꯩꯅꯣ ꯅꯪ ꯅꯣꯏꯒꯤ ꯅꯃꯥꯟꯅꯕ ꯑꯃꯗꯣ ꯅꯠꯇꯦ ꯅꯃꯥꯟꯅꯕꯗꯣ ꯇꯥꯕ꯭ꯔꯥ
ꯍꯣꯢ ꯇꯥꯏ ꯍꯣꯢ ꯑꯗꯨ ꯒꯣꯝꯅꯦ
ꯀꯩꯗ ꯅꯪ ꯉꯥꯡꯉꯤꯁꯦ ꯍꯣꯏ ꯃꯥ ꯃꯥꯅꯀꯣ ꯃꯥꯅꯀꯣ ꯅꯪꯕꯨ ꯀꯣꯜ ꯇꯧ ꯍꯥꯏꯕ
ꯑꯥ ꯗꯨꯗ
ꯑꯗꯨ ꯃꯥ ꯃꯥꯒ ꯂꯩꯃꯤꯟꯅꯕ꯭ꯔꯥ ꯍꯥꯏꯕ
ꯅꯠꯇꯦ ꯃꯥꯒ ꯂꯩꯃꯤꯟꯅꯗꯦ ꯃꯥꯗꯤ ꯃꯥꯒ ꯑꯩꯒꯤ ꯂꯩꯐꯝꯅꯤ ꯇꯣꯉꯥꯜꯂꯦꯅ
ꯑꯣ ꯑꯩꯗꯤ ꯃꯥꯒ ꯅꯕꯥꯟꯅꯤ ꯂꯩꯃꯤꯟꯅꯕ꯭ꯔꯥ ꯍꯥꯏꯅ ꯈꯟꯕ ꯑꯗꯨꯒꯤꯅꯦ ꯃꯥ ꯑꯗꯨꯒꯤꯅꯦ ꯐꯖꯅ ꯇꯨꯝꯔꯝꯒꯅꯤ ꯑꯗꯨ ꯍꯥꯏꯔꯒ ꯂꯩꯕꯗꯣ ꯃꯥꯗꯣ ꯉꯁꯥꯏꯗꯣ
ꯎꯝ ꯑꯩꯅ ꯋꯦꯔꯤ ꯁ ꯁꯥꯥꯁꯦ ꯍꯥꯏꯔꯒ ꯃꯥꯗꯣ ꯇꯨꯝꯈꯤꯒꯦ ꯍꯥꯏꯕꯀꯣ ꯑꯗꯨꯒꯤ ꯒ꯭ꯌꯥꯟ ꯇꯥꯔꯦꯅ ꯍꯧꯖꯤꯛꯇꯤ
ꯑꯣꯏ ꯒ꯭ꯌꯥꯟ ꯇꯥꯢ
ꯑꯗꯨꯅꯦ ꯑꯩꯗꯤ ꯅꯕꯥꯅꯤꯁꯦ ꯂꯩꯃꯤꯟꯅꯕꯒꯤ ꯋꯥꯈꯜꯗ ꯈꯟꯕꯅꯦ ꯅꯪꯁꯨ ꯍꯣꯁꯇꯦꯜ ꯗ ꯂꯩꯕ꯭ꯔꯥ
ꯑꯩ ꯑꯩ ꯍꯣꯁ ꯆꯤꯠ ꯏꯟꯖꯥꯡ ꯊꯣꯡ
ꯍꯥ ꯍꯍ
ꯏꯟꯁꯥꯡ
ꯕꯦꯁ ꯅꯪꯒꯤ ꯅꯦꯠꯋꯥꯛꯁꯦ ꯅꯨꯡꯉꯥꯏꯇꯕꯗꯣ ꯑꯩꯒꯤꯅꯔ ꯅꯪꯒꯤꯅꯔ ꯈꯪꯗꯦ ꯑꯥ
ꯅꯪ ꯇꯥꯕ꯭ꯔꯥ